ꯑ ꯇꯥꯕ꯭ꯔꯣ ꯗꯧꯔꯤꯅꯣ
ꯂꯥꯏꯔꯤꯛ ꯄꯥꯔꯝꯕꯅꯦ
ꯂꯥꯢꯔꯤꯛ ꯄꯥꯔꯝꯕꯅꯦ꯫ ꯑꯗꯣ
ꯀꯥꯏꯌꯦ
ꯑꯣ ꯀꯗꯧꯔꯦ
ꯇꯥꯕ꯭ꯔꯣ ꯂꯥꯏꯔꯤꯛ ꯄꯥꯔꯝꯃꯅꯤ
ꯏꯗꯤ ꯃꯗꯥꯝ ꯑꯣ ꯏ
ꯎꯝ ꯑꯗꯨꯕꯨꯗꯤ ꯑꯩꯅꯦꯅ ꯂꯥꯏꯔꯤꯛ ꯅꯨꯡꯇꯤꯒꯤ ꯄꯥꯗ꯭ꯔꯗꯤꯅꯦ ꯑꯥꯏ ꯑꯦꯁ ꯑꯣꯏꯒꯗꯕꯅꯦꯀꯣ
ꯑꯁꯒꯦꯔꯣ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
ꯑꯩꯗꯤ ꯌꯥꯎꯕ ꯌꯥꯕ꯭ꯔꯣ
ꯂꯥꯏꯔꯤꯛ ꯄꯥꯗꯕ ꯃꯤꯗꯤ ꯌꯥꯎꯕ ꯌꯥꯗꯦ
ꯅꯔꯩ ꯄꯥꯗ꯭ꯔꯁꯨ ꯑꯩꯕꯨꯗꯤ ꯌꯥꯎ ꯌꯥꯏꯀꯩꯟ
ꯂꯥꯢꯔꯤꯛ ꯄꯥꯗꯅ ꯀꯃꯥꯢꯅ ꯌꯥꯎꯒꯗꯧꯕ
ꯂꯥꯏꯔꯤꯛ ꯈꯛꯇꯪ ꯄꯥꯕꯅ ꯑꯥꯏ ꯑꯦꯁ ꯇꯧꯅꯤ ꯍꯥꯏꯕꯗꯤ ꯂꯩꯗꯦꯅ ꯀꯩꯅꯣ ꯍꯧꯖꯤꯛꯁꯦ
ꯑꯗꯣ ꯁꯥꯁ ꯑꯗꯨ ꯑ ꯄ꯭ꯔꯥꯏꯝ ꯃꯤꯅꯤꯁꯇꯔꯗꯤ ꯑꯥꯏ ꯑꯦꯁ ꯑꯣꯏꯔꯒ ꯈꯟꯈꯤꯕ ꯅꯠꯇꯦꯗꯅ ꯑꯗꯣ ꯑꯩꯅ ꯍꯥꯏꯕꯗꯤ ꯂꯥꯢꯔꯤꯛ ꯄꯥꯗꯅ ꯀꯃꯥꯢꯅ ꯑꯦꯛꯖꯥꯝ ꯑꯦꯛꯖꯥꯝ ꯊꯥꯕ ꯆꯠꯀꯅꯤ
ꯑꯣ ꯏꯗꯥꯎꯒꯤꯗꯃꯛ ꯑꯥ ꯏꯒꯖꯥꯝꯒꯤꯗꯃꯛ ꯑꯣꯢꯔꯗꯤ ꯍꯣꯢ ꯂꯩꯔꯦꯒꯦ ꯑ ꯑꯦꯁ ꯍꯥꯏꯔꯒꯗꯦꯔꯦ ꯑ ꯑꯦꯁ ꯇꯧꯕꯗꯨꯔꯥ ꯍꯥꯏꯅ ꯈꯟꯕꯅꯤꯗ
ꯑꯥ ꯑꯦꯁ ꯊꯥꯒꯗꯣꯏꯅꯤ
ꯑꯧ ꯀꯥꯟꯅ ꯍꯣꯠꯅꯧ ꯐꯥꯒꯤ ꯇꯧꯋꯥꯅꯦ ꯅꯉꯣꯟꯗ ꯀꯟꯅ ꯄꯥꯎ ꯀꯟꯅ ꯄꯥꯎ ꯀꯥꯟꯅ ꯍꯣꯠꯅꯧ
ꯑꯥꯏ ꯑꯦꯁ ꯑꯣꯏꯔꯒ ꯅꯪ ꯊꯕꯛ ꯄꯤꯕꯤꯒꯦꯗ
ꯅꯣꯏ ꯅꯣꯏꯅ ꯂꯣꯏꯔꯛꯄꯗꯣ ꯑꯩꯈꯣꯏꯗꯤ ꯉꯥꯏꯒꯗꯅ
ꯀꯔꯤ ꯊꯕꯛ ꯄꯥꯝꯃꯦ ꯑꯄꯥꯝꯕ ꯑꯃ ꯍꯥꯏꯌꯣ
ꯑꯈꯣꯢꯁꯦ ꯑꯩꯅ ꯍꯧꯖꯤꯛ ꯍꯧꯖꯤꯛ ꯇꯧꯔꯤꯁꯦ ꯑꯗꯨꯝ ꯐꯝꯃꯒ ꯆꯥꯔꯒ ꯇꯨꯝꯕ ꯍꯥꯢꯗꯨꯅꯦꯕ ꯑꯗꯨꯒꯨꯝꯕ ꯊ ꯑꯗꯨꯒꯨꯝꯕ ꯊꯕꯛꯁꯦ ꯄꯤꯔꯛꯀꯗꯔꯅꯦ
ꯑꯣ ꯐꯥꯝꯃꯒ ꯆꯥꯔꯒ ꯇꯨꯝꯃꯒ ꯂꯩꯕꯒꯤ ꯑꯩꯅ ꯄꯩꯁꯥꯃꯨꯛ ꯄꯤꯒꯗꯧꯕ
ꯊꯕꯛ ꯑꯃ ꯁꯤꯟꯕꯤ ꯍꯧꯖꯤꯛ ꯐꯥꯎ ꯃꯤ ꯃꯤꯅ ꯁꯤ ꯁꯤꯡꯉꯛꯇꯦꯅ
ꯑꯗꯣ ꯊꯕꯛ ꯁꯤꯟꯕ ꯍꯥꯏꯕꯗꯤ ꯅꯪ ꯔꯤꯖꯥ ꯅꯪꯒꯤ ꯑꯣꯏꯅ ꯗꯥꯏꯔꯦꯛ ꯅꯪ ꯁꯤꯅꯦ ꯍꯥꯏꯔꯒ ꯅꯪꯒꯤ ꯈꯛꯇ ꯈꯥꯛꯑꯒ ꯊꯝꯕꯗꯨ ꯅꯠꯇꯕ ꯃꯇꯦꯡ ꯄꯥꯡꯕꯗꯤ ꯌꯥꯏꯗꯅ ꯑꯆꯧ ꯑꯁꯥꯟꯅ ꯃꯇꯦꯡ ꯄꯥꯡꯉꯗꯤ ꯈꯤꯇꯪ
ꯗꯨꯒꯨꯝꯕꯁꯦ ꯑꯩꯅ ꯍꯦꯛ ꯄꯥꯝꯕ ꯍꯥꯏꯁꯦ ꯄꯤ ꯑꯦ ꯑꯣꯏꯕ ꯅꯪꯒꯤ
ꯑꯣ ꯄꯦ ꯑꯣꯏꯒꯗꯧꯕ
ꯅꯪꯒꯤ ꯃꯤ ꯑꯇꯧꯕꯗꯤ ꯇꯧꯅꯤꯡꯗꯦ ꯃꯤ ꯑꯇꯣꯞꯄꯗꯒꯤ ꯅꯪꯒꯤꯗꯃꯛ ꯈꯛꯇ
ꯎꯝ ꯎꯝ ꯑꯗꯨꯗꯤ ꯒꯥꯔꯤ ꯊꯧꯕ ꯃꯤ ꯑꯣꯏꯅ ꯑꯣꯏꯌꯣꯅ ꯑꯗꯨꯒꯤ ꯁꯔꯨꯛꯇꯤ ꯑꯩꯒꯤ ꯑꯩꯒꯤ ꯈꯛꯇ ꯑꯣꯏꯕ ꯒꯥꯔꯤ ꯊꯧꯕ ꯃꯤ ꯑꯣꯏꯌꯣꯅ
ꯒꯥꯔꯤ ꯊꯧꯕ ꯃꯤ ꯑꯩ ꯈꯛꯇꯒꯤ ꯒꯥꯔꯤ ꯊꯧꯕ ꯃꯤ ꯑꯣꯏꯌꯣꯅ
ꯗ꯭ꯔꯥꯢꯕꯔꯒ ꯃꯤ ꯀꯣꯏꯅꯔꯦ ꯍꯥꯏꯅ ꯃꯤꯅ ꯂꯧꯎ ꯂꯥꯎꯅ ꯇꯧꯔꯗꯤ
ꯅꯠꯇꯦ ꯑꯩꯅ ꯆꯠꯊꯣꯛ ꯆꯠꯖꯤꯟ ꯑꯃꯗ ꯀꯣꯢꯆꯠ ꯆꯠꯄꯗ ꯑꯗꯨꯝ ꯆꯠꯂꯦꯗꯅ
ꯑꯗꯨꯁꯨ ꯑꯗꯨꯁꯨꯅꯦ ꯃꯈꯥꯂꯣꯟꯅꯤ ꯌꯥꯝ ꯐꯥꯔꯅꯤꯅꯦ ꯅꯪꯉꯣꯟꯗꯁꯨ ꯌꯦꯡꯁꯤꯟꯕ ꯅꯪꯒꯤ ꯊꯕꯛꯁꯨ ꯇꯧꯕ ꯑꯁ ꯄꯩꯖꯥꯖꯨ ꯐꯪꯕ
ꯋꯥꯈꯜꯗꯤ
ꯊꯣꯡꯒꯦ ꯇꯧꯔꯤꯌꯦ
ꯀꯔꯤ ꯌꯦꯟꯁꯥꯡ ꯊꯣꯡ ꯊꯣꯡꯒꯗꯧꯕꯅꯣ
ꯎꯝ ꯃꯈꯣꯟ ꯇꯥꯗ꯭ꯔꯦ ꯐꯣꯟꯗꯒꯤ ꯂꯥꯞꯊꯣꯛꯄ ꯃꯥꯜꯂꯦ꯫
ꯀꯡꯁꯣꯏꯖꯤ ꯆꯥꯃꯟꯕꯒꯤꯔ ꯈꯪꯗꯦ ꯑꯣꯛꯁꯥꯖꯦ ꯉꯁꯤ ꯄꯥꯝꯂꯛꯄ ꯍꯥꯏꯇꯥꯔꯦ
ꯎꯝ ꯑꯩꯈꯣꯏ ꯈꯔ ꯊꯤꯜꯂꯛꯑꯣꯅꯦ
ꯅꯍꯪꯒꯤꯗꯃꯛ ꯅ ꯊꯤꯜꯂꯛꯀꯦ ꯊꯤꯜꯂꯛꯀꯦ ꯇꯦꯡꯅꯣ ꯐꯖꯅ ꯊꯣꯡꯕꯤꯔꯒ ꯍ ꯅꯪꯒꯤꯗꯃꯛꯅꯦ ꯍꯥꯏꯅ
ꯎꯝ ꯅꯣꯏꯒꯤ ꯊꯣꯡꯉꯨꯔꯅꯨ ꯑꯣꯛꯁꯥꯗꯣ ꯑꯩꯈꯣꯏꯗꯒ ꯑꯣꯏꯅ ꯄꯨꯜꯂꯞ ꯄꯨꯔꯛꯑꯣ ꯑꯗꯨꯒ ꯁꯤꯗ ꯊꯣꯡꯉꯒ ꯑꯗꯨꯝ ꯆꯥꯔ ꯆꯠꯈ꯭ꯔꯣ
ꯑꫭꯛꯁꯥ ꯆꯥꯗꯤ ꯆꯥꯏꯌꯦꯀꯣ
ꯊꯣꯡꯒꯗꯧꯕ ꯀꯅꯥꯅ ꯊꯣꯡꯒꯗꯧꯕ ꯅꯪ ꯊꯣꯡꯕ ꯍꯩꯕ꯭ꯔꯣ
ꯑꯩꯈꯣꯏꯗꯤ ꯑꯗꯨꯝ ꯆꯥꯕꯅꯤꯅ ꯊꯣꯡꯉꯅꯤ ꯃꯤꯅ ꯗꯤꯃꯥꯟ ꯗꯤꯃꯥꯟ ꯂꯩꯕꯅꯦ
ꯑꯗꯨ ꯑꯩꯉꯣꯟꯗꯁꯨ ꯄꯥꯛꯑꯣꯅꯦ ꯑꯩ ꯍꯣꯏ ꯑꯗꯨꯗꯤꯩ ꯌꯥꯝ ꯍꯩꯔꯝꯒꯅꯤ ꯑꯗꯨꯅ ꯑꯩꯉꯣꯟꯗꯁꯨ ꯇꯥꯛꯑꯣꯅꯦ ꯑꯩꯁꯨ ꯈꯪꯅꯕ
ꯍꯣꯏ ꯅꯪꯅ ꯆꯥ ꯅꯪꯅ ꯊꯣꯡꯕꯗꯣ ꯆꯥꯕ ꯐꯪꯗꯕꯅꯤꯅ ꯅꯪꯅ ꯊꯣꯡꯕ ꯃꯑꯣꯡꯗꯣ ꯑꯩꯉꯣꯟꯗ ꯇꯥꯛꯑꯣ ꯃꯊꯪ ꯃꯊꯪ ꯏꯁ꯭ꯇꯦꯞ ꯕꯥꯏ ꯏꯁ꯭ꯇꯦꯞꯇ ꯑꯗꯨꯒ ꯈꯪꯅꯕ ꯑꯗꯨꯒ ꯑꯩꯁꯨ ꯑꯗꯨꯝ ꯆꯥꯕ ꯌꯥꯅꯕ
ꯑꯗꯨꯗꯤ ꯅꯪ ꯅꯪ ꯅꯪꯅ ꯊꯣꯡ ꯎꯝ
ꯑꯩꯁꯦ ꯑꯣꯛꯁꯥ ꯕꯖꯥꯔ ꯂꯧꯔꯅꯤꯅ ꯑꫭ ꯑꫭꯔꯗꯔ ꯑꯣꯔꯗꯔ ꯂꯧꯔꯅꯤ ꯑꯗꯨꯒ ꯌꯨꯝꯗ ꯍꯜꯂꯛꯑꯅꯤ ꯌꯨꯝꯗ ꯍꯜꯂꯛꯑꯒ ꯒ ꯆꯅꯝ ꯑꯩꯅ ꯊꯛ ꯃꯔꯣꯏ ꯃꯔꯥꯡ ꯊꯛꯀꯗꯕꯁꯦ ꯆꯅꯝ ꯁꯤꯡ
ꯎꯝ ꯎꯝ
ꯆꯅꯝꯒꯥꯁꯤꯡꯁꯦ ꯈꯤꯇꯪ ꯌꯥꯝꯕꯀꯣ ꯆꯅꯥꯝꯗꯣ ꯌꯝꯃꯟꯗꯕꯤ ꯁꯤꯡ ꯁꯤꯡꯗꯤ ꯌꯥꯝꯕ ꯑꯗꯨꯒ ꯇꯤꯜꯂꯧꯁꯨ ꯈꯤꯇꯪ ꯌꯥꯝꯕ
ꯑꯥ
ꯑ ꯇꯧꯔꯅꯤ ꯑꯗꯨꯒ ꯃꯤꯠ ꯃꯁꯂꯥ ꯂꯩꯗꯅ ꯃꯆꯟ ꯑꯗꯨꯒ ꯖꯤꯔꯥ
ꯑꯥ
ꯑꯥ
ꯑꯗꯨꯅꯤ ꯑꯗꯨꯒ ꯐꯖꯥꯅ ꯊꯥꯎꯗ ꯐꯖꯥꯅ ꯍꯥꯟꯅ
ꯎꯝ
ꯑꯗꯨꯒ
ꯈꯣꯟꯗꯣ ꯅꯨꯡꯉꯥꯏꯇ꯭ꯔꯦ ꯃꯈꫭꯟ ꯃꯈꯣꯟꯗꯣ ꯐꯖꯅ ꯇꯥꯗꯦ
ꯇꯥꯔꯕꯣ
ꯑꯥ ꯇꯥꯔꯦ
ꯑꫭꯛꯁꯥꯗ ꯐꯖꯥꯅ ꯀꯨꯀꯔꯗ ꯀꯥꯝꯂꯅꯤ ꯂꯦꯞꯇꯕꯤꯗꯣ
ꯊꯣꯡꯕ ꯅꯠꯇꯕ ꯊꯣꯡꯕ ꯅꯠꯇꯕ ꯑꯗꯨꯝ ꯀꯥꯝꯍꯟꯒꯅ ꯇꯧꯕ
ꯑꯥ ꯊꯣꯡꯕꯗ ꯃꯇꯝ ꯈꯔ ꯆꯡꯕꯅꯦꯕꯀꯣ ꯍꯥꯏꯗꯤ ꯎꯝ ꯃꯨꯟꯗꯕꯤꯗ ꯑꯀꯟꯕꯗꯣ ꯑꯗꯨꯗꯤ ꯆꯥꯕ ꯅꯨꯡꯉꯥꯏ ꯅꯦꯕ ꯄꯦꯠꯃꯟꯅꯁꯨ ꯍꯥꯎꯗꯕ ꯑꯗꯨꯅꯤꯇꯥ ꯃꯤꯗꯤꯌꯝ ꯔꯦꯁ ꯀꯨꯛ ꯇꯧꯔꯣ ꯀꯨꯀꯔꯗ ꯀꯥꯝꯃꯒ ꯑꯃꯨꯛꯀ ꯂꯧꯊꯣꯑꯒ ꯊꯨꯝ ꯀꯩ ꯀꯩꯅꯣ ꯑꯗꯨꯁꯨ ꯊꯨꯝꯌꯥꯛꯄ꯭ꯔꯥ ꯀꯃꯥꯏꯅ ꯇꯧꯕ꯭ꯔꯥ ꯍꯥꯏꯅꯣ ꯌꯦꯡꯉꯒ ꯑꯗꯨꯝ ꯇꯦꯟ ꯃꯤꯅꯤꯠꯀꯨꯝꯕ ꯊꯣꯡꯉꯒ ꯑꯗꯨꯝ ꯆꯥꯕ ꯌꯥꯔꯦ ꯑꯗꯨꯝ ꯃꯍꯤꯁꯨ ꯌꯥꯝꯃꯟꯗꯕꯤ
ꯑꯗꯣ ꯑꯃꯗꯤ ꯋꯥꯠꯄ ꯃꯥꯜꯂꯦꯀꯣ ꯅꯪꯅ ꯉꯁꯥꯏꯗꯒꯤ ꯍꯥꯞꯄꯗꯨꯗ
ꯃꯣꯔꯣꯛ ꯍꯥꯞꯄꯣꯁꯨ ꯍꯥꯏꯔꯝꯗꯦ ꯊꯨꯝ ꯍꯥꯞꯄꯣꯁꯨ ꯍꯥꯏꯔꯝꯗꯦ ꯁꯥ ꯁꯥ ꯆꯥꯝꯃꯣꯁꯨ ꯍꯥꯢꯔꯝꯗꯦ
ꯑꯗꯨꯗꯤ ꯄꯨꯔꯥ ꯅꯣꯔꯃꯦꯜꯅꯦꯅ ꯍꯥꯏꯗꯕ ꯋꯥꯅꯤꯗ ꯑꯩꯗꯤ ꯑꯗꯨꯝ ꯈꯪꯉꯕ ꯄꯣꯠꯕꯨ ꯑꯁ ꯎꯝ ꯁꯥ ꯁꯥꯗꯨꯕꯨ ꯆꯥꯝꯗꯕꯤꯗ ꯀꯨꯀꯔꯗ ꯊꯣꯡꯉꯅꯤ ꯑꯁ ꯃꯣꯏ ꯄꯨꯔꯥ ꯁꯦꯡꯕ꯭ꯔꯥ ꯑꯗꯨꯗꯨ ꯈꯪꯗꯦ
ꯁꯥꯗꯣ ꯄꯨꯔꯛꯑꯒ ꯀꯛꯐꯝꯗꯒꯤ ꯄꯨꯔꯛꯑꯒ ꯆꯥꯝꯗ꯭ꯔꯗꯤ ꯂꯣꯏꯔꯦ ꯂꯣꯏꯔꯦ ꯁꯥꯗꯨꯗꯤ
ꯆꯥꯝꯃꯦꯍꯦ ꯑꯗꯨ ꯆꯥꯝꯗ꯭ꯔꯗꯤ ꯏꯁ ꯀꯥꯏꯗꯒꯤ
ꯑꯗꯨꯒ ꯆꯥꯝꯗꯅꯅ ꯊꯣꯡꯉꯗꯤ ꯃꯥꯗꯣ ꯀꯗꯥꯥꯏꯗꯒꯤ ꯄꯨꯊꯣꯛꯄ꯭ꯔꯥ ꯃꯥꯥꯏ ꯑꯁ ꯃꯄꯥꯟꯗꯥ ꯊꯝꯃꯒ ꯌꯣꯟꯕ ꯄꯣꯠꯇꯨꯕꯨ ꯆꯥꯝꯊꯣꯛꯑꯒ ꯐꯖꯅꯥ
ꯎꯝ ꯑꯩꯈꯣꯏ ꯑꯗꯨꯗꯤ ꯏꯃꯥ ꯏꯃꯥꯗ ꯑꯣꯛꯁꯥ ꯊꯣꯡꯕꯤꯌꯣ ꯍꯥꯏꯁꯤꯔꯥꯅꯦ ꯑꯩꯁꯤꯕꯨ
ꯌꯥꯅꯤ ꯀꯩꯅꯣ ꯑꯣꯁꯥꯗꯣ ꯐꯖꯅ ꯆꯥꯊꯣꯛꯑꯒ ꯉꯥꯛꯇꯪ ꯀ ꯄꯨꯊꯔꯒ ꯑꯃꯨꯛ ꯀꯁꯇꯗꯤꯗꯨ ꯇꯧ ꯀꯩꯅꯣ
ꯄꯩꯁꯥ ꯄꯥꯝꯃꯨꯏꯌꯦꯗ ꯄꯩꯁꯥ ꯄꯥꯝꯃꯨꯏꯌꯦꯗ ꯌꯥꯝ ꯄꯩꯁꯥ ꯌꯥꯝ ꯇꯥꯡꯉꯦ ꯑꯣꯛꯁꯥꯗꯣ
ꯈꯤꯇꯪ ꯍꯣꯡꯕꯒꯨꯝ ꯇꯧꯅꯦ ꯐꯣꯔ ꯇ꯭ꯋꯦꯟꯇꯤꯔ
ꯑꯣꯛꯁꯥ ꯀꯦ ꯖꯤ ꯀꯦ ꯖꯤ ꯑꯃꯗꯨꯅ ꯌꯦꯟ ꯀꯦ ꯖꯤ ꯑꯅꯤꯗꯤ ꯆꯥꯕ ꯌꯥꯅꯤ
ꯑꯗꯨꯗꯤ ꯑꯣꯏꯔꯁꯨ ꯌꯦꯟꯒ ꯑꯣꯛꯁꯥꯒꯗꯤ ꯃꯥꯟꯅꯗꯦꯗꯅ ꯍꯥꯎꯖ ꯈꯤꯇꯪ ꯍꯦꯟꯂꯦꯗꯅ ꯑꯣꯛꯁꯥꯅ
ꯍꯦꯜꯂꯦ ꯑꯗꯣ ꯑꯩ ꯀꯩꯁꯨ ꯌꯥꯝ ꯆꯥꯕ ꯉꯝꯗꯦ ꯑꯩ ꯑꯃ ꯃꯇꯨꯝ ꯑꯃ ꯅꯠꯇ꯭ꯔꯒ ꯑ ꯐ ꯌꯥꯝꯃꯕꯤꯗ ꯑꯍꯨꯝꯗꯒꯤ ꯍꯦꯟꯅ ꯆꯥꯕ ꯉꯝꯗꯦ
ꯃꯉꯥ ꯑꯗꯨꯝ ꯆꯥꯕ ꯌꯥꯗ ꯉꯁꯥꯗꯤ ꯈꯤꯇꯪ ꯀꯩꯅꯣ ꯁꯣꯏꯕꯨꯝ ꯁꯣꯏꯕꯨꯝ ꯈꯪ
ꯆꯥꯔꯕ ꯃꯇꯨꯡꯗꯣ ꯍꯣꯏ ꯆꯥꯔꯕ ꯃꯇꯨꯡꯗꯣ ꯑꯣ ꯌꯥꯝ ꯆꯥꯈꯤꯕꯗꯤ ꯑꯗꯨꯝ ꯉꯝꯈꯤꯅꯦꯕ ꯑꯗꯣ ꯆꯥꯔ ꯃꯇꯨꯡꯗ ꯌꯥꯝ ꯂꯤꯦꯠꯊꯣꯛꯄ ꯋꯥꯏꯑ ꯏꯁꯥꯗꯣ
ꯌꯥꯝ
ꯃꯥꯒꯤ ꯊꯥꯎꯗꯣ ꯌꯥꯝꯕꯒꯤ ꯑꯩꯗꯣ ꯉꯝꯗꯕ
ꯎꯝ
ꯏꯁꯥꯗꯣ ꯌꯥꯝ ꯋꯥꯏꯑꯦꯕ ꯑꯩꯗꯤ ꯁꯥꯁꯨ ꯁꯥꯟꯅꯕꯅꯤꯅ ꯍꯦꯟꯅ ꯋꯥꯕ ꯑꯩꯉꯣꯟꯗ
ꯑꯩ ꯑꯩꯅꯅꯦ ꯌꯦꯟꯁꯦ ꯕꯣꯏꯂꯔ ꯀꯩꯅꯣꯁꯨ ꯄꯥꯝꯗꯕ ꯍꯥꯏꯁꯦ ꯃꯥꯒꯤ ꯃꯁꯥꯗꯨ ꯊꯨꯝ ꯊꯨꯝꯗ꯭ꯔꯣ
ꯍꯣꯏ ꯕꯣꯏꯂꯔꯕꯨꯗꯤ ꯍꯥꯎꯅꯗꯦ ꯃꯤ ꯑꯗꯣ ꯀꯃꯟ ꯑꯗꯨꯅ ꯁꯨꯝ ꯑꯌꯥꯝꯕ ꯆꯥꯟꯅꯕꯒꯤꯅꯦꯅꯥ ꯍꯣꯡꯁꯨ ꯍꯣꯡꯕꯒꯤ
ꯀꯩꯅꯣ ꯃꯣꯔꯣꯛ ꯃꯦꯜꯂꯒ ꯁꯦꯝꯕꯗꯣ ꯈꯪꯕ꯭ꯔꯥ
ꯎꯝ
ꯑꯗꯨꯗꯣ
ꯁꯤꯡꯖꯨ ꯁꯤꯡꯖꯨꯒꯤ ꯌꯦꯟ ꯁꯤꯡꯖꯨꯗꯣ
ꯎꯝ ꯌꯦꯟ ꯎ ꯌꯦꯟ ꯌꯦꯟꯁꯨ ꯍꯥꯞꯄ ꯃꯤꯁꯨ ꯂꯩꯗꯤ ꯂꯩꯅꯤ ꯑꯗꯣ ꯈꯤꯇꯪ ꯃꯆꯦꯠ ꯃꯆꯦꯠ ꯁꯦꯒꯥꯏꯔꯒꯀꯣ ꯑꯗꯨꯗ ꯃꯣꯔꯣꯛ ꯑꯗꯨꯒꯨꯝꯕ ꯅꯠꯇ꯭ꯔꯒ ꯑꯗꯨꯁꯨ ꯍꯥꯎꯋꯦ ꯑꯗꯨꯅ ꯑꯣꯛꯁꯥꯗꯗꯤ ꯄꯨꯔꯥ ꯕꯦꯁ ꯑꯣꯏꯕ ꯍꯥꯏꯁꯦ ꯁꯣꯏꯕꯨꯝꯗꯣ ꯌꯦꯟ ꯌꯦꯟꯁꯤꯡꯖꯨ ꯁꯦꯝꯕꯒꯤ ꯇꯥꯏꯞꯇꯣ ꯁꯣꯏꯕꯨꯝꯗ ꯈꯤꯇꯪ ꯈꯤꯇꯪ ꯁꯦꯒꯥꯏꯔꯒ ꯃꯣꯔꯣꯛꯀ ꯃꯦꯜꯂꯒꯀꯣ ꯑꯁ ꯑꯗꯨꯁꯨ ꯈꯨꯍꯥꯎ ꯑꯃꯅꯦ ꯅꯣꯏ ꯆꯥꯕ꯭ꯔꯥ ꯆꯥꯗꯕ꯭ꯔꯥꯗꯤ ꯈꯪꯗꯦ ꯑꯗꯣꯏꯗꯤ ꯑꯗꯨꯃꯥꯏꯅ ꯁꯦꯝꯃꯒ ꯆꯥꯏꯌꯦꯕꯀꯣ ꯐꯒ ꯀꯝꯕꯥꯏꯅꯦꯁꯟꯗꯤ ꯐꯖꯔꯅꯤ ꯑꯗꯨꯗ
ꯃꯥꯅ ꯁꯤꯟꯕꯒ ꯀꯩꯅꯣꯝꯃ ꯃꯊꯥꯎ ꯌꯥꯝꯕꯒ ꯑꯩꯈꯣꯏꯅ ꯆꯠꯅꯤꯡꯗꯕ ꯐꯥꯎꯋꯦꯗꯅ ꯑꯗꯨꯒꯨꯝꯕꯗꯨꯅ ꯃꯥ ꯁꯣꯏꯕꯨꯝꯗꯣ ꯈꯤꯇꯪ ꯁꯦꯟꯇꯥꯛ ꯇꯧꯕꯅꯤꯅ ꯌꯥꯝ ꯆꯪꯕꯅꯦ ꯍꯥꯏꯕ ꯂꯣꯏꯔꯁꯨ ꯀꯩꯅꯣ ꯑꯩꯈꯣꯏ ꯏꯁꯥꯗ ꯀꯩꯁꯨ ꯇꯧꯅꯤ ꯇꯧꯗꯣꯏꯅꯤ
ꯁꯧꯒ꯭ꯔꯤ ꯊꯣꯡꯕꯗꯤ ꯍꯩꯕ꯭ꯔꯣ ꯑꯗꯨꯗꯤ
ꯍꯥ
ꯁꯧꯒ꯭ꯔꯤ ꯊꯣꯡꯕꯗꯤ ꯍꯩꯕ꯭ꯔꯣ
ꯎꯝ ꯁꯧꯒ꯭ꯔꯤ ꯊꯣꯡꯕ ꯍꯩꯌꯦ ꯀꯩꯅꯣ ꯁꯧꯒ꯭ꯔꯤꯗꯤ ꯁꯧꯒ꯭ꯔꯤꯗꯨ ꯌꯥꯝ ꯌꯥꯝ ꯏꯂꯥꯏꯕꯅꯦ ꯀꯩꯅꯣ
ꯑꯗꯨꯗꯤ ꯑꯗꯨꯅ ꯇꯥꯛꯄꯗꯤ ꯅꯪ ꯑꯗꯨꯅ ꯇꯥꯛꯄꯗꯤ ꯅꯪ ꯑꯦꯟꯁꯥꯡ ꯄꯨꯂꯞ ꯊꯣꯡꯕ ꯍꯩꯌꯦꯅꯦ ꯅꯠꯇ꯭ꯔꯥ
ꯈꯪꯗꯦꯗ ꯏꯟꯁꯥꯡ ꯈꯨꯌꯥꯝꯗꯨꯒ ꯈꯣꯏꯅ ꯌꯥꯝ
ꯅ ꯅꯪ ꯈꯪꯗꯕꯗꯣ ꯅꯪꯅ ꯅꯪꯅ ꯈꯪꯗꯕꯗꯣ ꯍꯥꯏꯌꯣꯅꯦ ꯑꯩ ꯇꯥꯛꯄꯤꯒꯦ
ꯑꯩꯅ ꯈꯪꯗꯔꯁꯨ ꯈꯪꯗꯦꯗ ꯑꯗꯨꯝ ꯆꯥꯕ ꯆꯥꯕꯅꯤꯅ ꯆꯥꯕ ꯄꯣꯠꯇꯨꯕꯨꯗꯤ ꯑꯗꯨꯝ ꯊꯣꯡꯔꯒ ꯆꯥꯕꯅꯤꯅ ꯑꯗꯨꯝ ꯍꯩꯕ ꯍꯩꯇꯕ ꯕꯨꯗꯤ ꯈꯪꯗꯦꯀꯣ
ꯎꯝ ꯅꯪ ꯎꯇꯤ ꯊꯣꯡꯕ ꯍꯩꯕ꯭ꯔꯥꯅꯦ
ꯁꯦ ꯎꯇꯤ ꯑꯁꯪꯕꯗꯤ ꯊꯣꯡꯕ ꯍꯩꯇꯦ
ꯑꯗꯨꯅꯦ ꯑꯩꯅ ꯍꯩꯔꯝꯃꯣꯏ ꯍꯥꯏꯕꯗꯣ
ꯎꯇꯤ ꯑꯃ ꯀꯩꯅꯣ ꯍꯋꯥꯏ ꯀꯩꯅꯣ ꯇꯧꯕꯗꯨꯗꯤ ꯗꯤ ꯊꯣꯡꯕ ꯍꯩꯌꯦ ꯎꯝ ꯎꯇꯤ ꯑꯁꯪꯕꯗꯨꯗꯤ ꯎꯝ ꯅꯍꯥꯟ ꯅꯍꯥꯟ ꯇ꯭ꯔꯥꯏ ꯇꯧꯋꯦꯕꯀꯣ ꯅꯍꯥꯟ ꯇ꯭ꯔꯥꯏ ꯇꯧꯋꯦ ꯑꯗꯣ ꯍꯥꯎꯇꯕ